ꯑ
ꯍꯜꯂꯣ
ꯇꯥꯕ꯭ꯔꯣ
ꯇꯥꯏꯌꯦꯇꯥꯏꯌꯦ
ꯀꯩꯗꯧꯔꯤꯒꯦ
ꯀꯩꯝ ꯇꯧꯗꯦꯗ ꯁꯨꯝ ꯍꯤꯞꯄꯝꯕꯅꯤꯗ ꯅꯪꯗꯤ
ꯑꯩꯗꯤ ꯐꯝꯂ ꯂꯩꯌꯦ
ꯆꯥꯛ ꯌꯦꯟꯖꯥꯡ ꯊꯣꯡꯉꯕꯣ
ꯍꯣꯏ ꯆꯥꯛ ꯆꯥꯕꯁꯨ ꯂꯣꯏꯍꯦ
ꯑꯦ ꯀꯩꯅꯣ ꯌꯥꯝ ꯉꯜꯂꯦ ꯍꯦ
ꯍꯣꯏ ꯉꯜꯂꯦ ꯅꯣꯏꯗꯤ ꯆꯥꯗ꯭ꯔꯤꯕ꯭ꯔꯣ
ꯆꯥꯗ꯭ꯔꯤꯗ ꯂꯣꯏꯈꯤꯕꯗ ꯉꯥꯏꯔꯤ ꯆꯥꯛ
ꯅꯪ ꯈꯣꯟꯗꯤ ꯐꯖꯅ ꯇꯥꯗꯦ ꯀꯔꯤꯒꯤꯅꯣ ꯍꯣ ꯐꯣꯟꯒ ꯅꯪꯅꯔꯒ ꯇꯧꯑꯣ
ꯎꯝ ꯂꯣꯛ ꯈꯔ ꯇꯧꯕꯅꯤꯗꯣꯏꯅꯦ
ꯑꯣ ꯑꯣ ꯑꯦꯍ ꯀꯔꯤ ꯀꯔꯤ ꯇꯧꯔꯤꯅꯣ
ꯑꯥ ꯀꯩꯁꯨ ꯇꯧꯗꯦꯗ ꯑꯗꯨꯝ ꯕꯣꯜ ꯈꯔ ꯈꯔ ꯁꯥꯟꯅꯔꯤ ꯑꯗꯨꯝ ꯅꯪꯗꯤ
ꯑꯩꯗꯤ ꯑꯗꯨꯝ ꯐꯝꯅ ꯂꯩꯌꯦ ꯀꯩꯁꯨ ꯇꯧꯗꯦ
ꯀꯩꯒꯤꯅꯣꯅꯦ ꯑꯗꯨꯝ ꯐꯝꯃ ꯂꯩꯁꯦ ꯋꯥꯗ꯭ꯔꯣ
ꯋꯥꯗꯦꯗ ꯀꯥꯏꯇꯒꯤ
ꯀꯩꯅꯣ ꯐꯝꯃꯗꯤ ꯋꯥꯅꯤ ꯑꯃꯨꯛꯁꯨ ꯂꯦꯞꯄꯨ ꯀꯩꯅꯣ
ꯂꯦꯞꯁꯨ ꯂꯦꯄꯦ ꯇꯁꯨ ꯆꯌꯦ ꯇꯨꯝꯁꯨ ꯇꯨꯝꯃꯤ
ꯑꯗꯨꯝ ꯑꯗꯨꯝ ꯐꯃꯗꯤ ꯋꯥꯅꯦꯕ ꯑꯗꯨꯅꯦꯕ
ꯑ
ꯀꯩ ꯍꯟꯖꯥꯡ ꯆꯥꯒꯦ ꯏꯊꯟ ꯂꯩ ꯀꯅꯥꯝ ꯂꯩꯇꯤꯌꯦ
ꯑꯣ ꯑꯩ ꯈꯝꯃꯦꯟ ꯈꯝꯃꯦꯟ ꯑ ꯁꯥꯡꯝꯕꯗꯨꯒ ꯑꯂꯣ ꯆꯥꯏꯌꯦ
ꯈꯥꯃꯦꯟ ꯁꯥꯡꯕꯒ ꯀꯩꯀꯥ
ꯑꯜꯂꯨ
ꯊꯣꯡꯉꯒ
ꯑꯜꯂꯨ ꯆꯥꯏꯌꯦ
ꯀ ꯀꯅꯥ ꯊꯣꯡꯉꯤꯅꯣ
ꯀꯩꯕ
ꯀꯅꯥꯅ ꯊꯣꯡꯒꯦ
ꯑꯩꯅ ꯊꯣꯡꯕꯅꯦꯅ
ꯎꯝ ꯆꯥꯛ ꯌꯦꯟꯖꯥꯡ ꯊꯣꯡꯕꯩ ꯍꯩꯩꯅꯝꯗꯧ ꯃꯥꯜꯂꯦ ꯑꯗꯨꯣꯏꯗꯤ
ꯑ ꯍꯩꯗ꯭ꯔꯦꯁꯨ ꯑꯗꯨꯝ ꯊꯣꯡꯉꯅꯦ
ꯑꯗꯨꯗꯤ ꯁꯥꯗꯣꯡꯄ ꯍꯩꯕ꯭ꯔꯥ
ꯎꯝ
ꯁꯥ ꯂꯣꯏ ꯊꯣꯡꯕ ꯍꯩꯈ꯭ꯔꯔꯕ
ꯀꯩꯕ
ꯁꯥ ꯊꯣꯡꯕ ꯍꯩꯕ꯭ꯔꯕ
ꯍꯣꯏ ꯍꯥꯏꯑ ꯁꯥꯗꯦ
ꯑꯁ ꯀꯩꯀꯩ ꯁꯥ ꯍꯒꯦ ꯂꯣꯏ ꯍꯕ꯭ꯔꯥ
ꯂꯣꯏ ꯑꯗꯨꯃꯛ ꯍꯥꯏꯩꯌꯦ ꯑꯗꯣ ꯑꯩꯅ ꯍꯥꯏꯩꯇꯕ ꯑꯃ ꯂꯩꯌꯦ ꯁꯥ ꯅꯠꯇꯕ ꯑꯃ ꯎꯇꯤꯗꯣ
ꯑꯥ
ꯑꯗꯨꯗ ꯊꯨꯡꯕ ꯍꯩꯇꯦ ꯍꯥꯏꯗꯤ ꯑꯁꯦꯡꯕ
ꯎꯇꯤ ꯑꯁꯪꯕꯔ ꯑꯣꯏꯅꯣ
ꯎꯇꯤꯗ ꯍꯥꯏꯕꯗꯤ ꯅꯣꯏꯅ ꯃꯥꯅꯗ ꯑꯗꯨꯝ ꯂꯩꯗꯅ ꯎꯇꯤ ꯌꯦꯟꯖꯥꯡ ꯍꯥꯏꯕꯗꯤ ꯊꯣꯡꯕ ꯍꯩꯇ꯭ꯔꯦ ꯑꯩꯗꯤ
ꯆꯒꯦꯝ ꯄꯣꯕꯗꯤ
ꯍꯥꯥ
ꯆꯒꯦꯝ ꯄꯣꯝꯕꯗꯤ ꯆꯒꯦꯝ ꯄꯣꯝꯕ
ꯑꯣ ꯁꯒꯦꯝ ꯊꯣꯡꯕ ꯍꯩꯕ ꯍꯥꯏꯔꯣ
ꯑꯥ
ꯁꯤꯒꯦꯝꯅꯤ ꯑꯗꯨꯝ ꯍꯣꯏ ꯈꯔꯗꯤ ꯑꯗꯨꯝ ꯍꯥꯏꯌꯦ ꯍꯣꯏ
ꯎꯝ ꯎꯝ
ꯁꯒꯦ ꯊꯣꯛꯕꯗ ꯈꯔꯗꯤ ꯂꯥꯏꯕꯅꯦꯗ
ꯑ ꯑꯗꯣ ꯅꯣꯏ ꯅꯣꯏ ꯁꯥ ꯊꯣꯡꯕꯁꯦ ꯍꯦꯛꯇ ꯍꯥꯎꯕꯁꯤ ꯀꯩꯅꯣ ꯀꯩꯀꯩ ꯍꯥꯞꯀꯦꯕ
ꯍꯥꯎ ꯍꯥꯎꯕꯗꯣ ꯍꯥꯏꯔꯣ
ꯎꯝ
ꯑꯗꯨꯝ ꯀꯩꯀꯩ ꯍꯥꯞ ꯑꯅꯤ ꯑꯗꯨꯝ ꯁꯥꯗ ꯑꯗꯨꯝ ꯍꯥꯞꯄꯗꯣ ꯑꯗꯨꯝ ꯍꯥꯞꯄꯤꯅꯦ ꯃꯔꯣꯏ ꯃꯔꯥꯡꯒꯨꯝꯕ ꯑꯗꯨꯝ ꯍꯥꯞꯄꯅꯤ
ꯃꯍꯥꯎꯁꯦ ꯍꯦꯛꯇ ꯃꯥꯟꯅꯗꯣꯏꯅꯤ ꯅꯣꯏꯅ ꯊꯣꯡꯕꯒ ꯑꯩꯈꯣꯏꯅ ꯊꯣꯡꯕꯒꯁꯦ
ꯑꯣ
ꯅꯣꯏꯅ ꯊꯣꯡꯕꯅ ꯍꯦꯛꯇ ꯍꯦꯜꯂꯦ ꯅꯣꯏꯅ ꯊꯣꯡꯕꯅꯤ ꯍꯦꯛꯇ ꯍꯦꯜꯜꯂꯤꯦ ꯃꯤꯍꯥꯎꯒ
ꯎꯝ
ꯎ ꯀꯩꯅꯣ ꯇꯧꯕ꯭ꯔꯣ ꯕꯣꯜꯒ ꯌꯦꯡꯕ꯭ꯔꯣ ꯋꯥꯔꯜ ꯀꯞꯀꯤꯌꯥ
ꯎꯝ ꯑꯩꯗꯤ ꯕꯣꯜ ꯌꯦꯡꯗꯦꯗ ꯌꯦꯡꯗꯤ ꯌꯦꯡꯉꯦ ꯑꯗꯨꯕꯨ ꯑꯩꯅ ꯑꯩꯅ ꯁꯞꯄꯣꯔꯠ ꯇꯧꯕ ꯅꯨꯃꯤꯠꯇꯣ ꯑꯩꯅ ꯑꯩꯅ ꯁꯞꯄꯣꯔꯠ ꯇꯧꯕ ꯑ
ꯁꯞꯄꯣꯔꯠ ꯇꯧꯕ ꯇꯤꯝꯗꯨꯅ ꯁꯥꯟꯅꯕ ꯅꯨꯃꯤꯠꯇ ꯅꯪꯅ ꯁꯞꯄꯣꯔꯠ ꯇꯧꯔꯤꯁꯦ ꯀꯩꯅꯣ ꯃꯥꯜꯂꯦ ꯑꯥꯔꯖꯦꯟꯇꯤꯅꯥ ꯃꯥꯜꯂꯦ ꯑꯗꯨꯗꯤ
ꯍꯣꯏ
ꯑꯁ ꯀꯩꯅꯣ ꯃꯤꯈꯩꯁꯦ ꯑꯥꯔꯖꯦꯟꯇꯤꯅꯥ ꯉꯥꯛꯇ ꯉꯥꯏꯌꯦ ꯀꯩꯅꯣ ꯍꯟꯗꯛꯁꯤꯕꯨ
ꯅꯪꯗꯤ
ꯑꯩꯁꯨ ꯑꯥꯔꯖꯦꯟꯇꯤꯅꯥꯅꯤ
ꯑꯥꯔꯖꯦꯟꯇꯤꯅꯥꯅ ꯐꯠꯇ꯭ꯔꯣ
ꯐꯩ ꯑꯗꯨ ꯅꯍꯥ ꯑꯗꯨꯝ ꯀꯜ ꯋꯥꯔꯤ ꯁꯥꯟꯅꯔꯛꯏ ꯃꯌꯥꯝꯁꯦꯀꯣ ꯃꯤꯈꯩꯁꯦ ꯑꯥꯔꯖꯦꯟꯇꯤꯅꯥ ꯉꯥꯛꯇꯅꯦ ꯂꯣꯏ ꯍꯥꯏꯅꯔꯛꯏꯁꯦ
ꯅꯪ ꯑꯗꯨꯝ ꯍꯪꯔ ꯂꯩꯔꯕꯣ
ꯍꯪꯕꯅꯤ ꯀꯩꯅꯣ ꯑꯩꯁꯨ ꯂꯣꯏꯅ ꯑꯖꯦꯟꯇ ꯊꯤꯅꯥ ꯆꯨꯝꯅꯤ ꯍꯥꯏꯔꯛꯏꯁꯦ ꯂꯣꯏꯕ ꯃꯤ ꯈꯨꯗꯤꯡꯃꯛ
ꯎꯝ ꯑꯥꯔꯖꯦꯟꯇꯤꯅꯥ ꯄꯥꯝꯕꯒꯤꯅꯤ ꯅꯍꯥꯟꯁꯨ ꯑꯩꯈꯣꯏꯒꯤ ꯀꯩꯅꯣ ꯇꯧꯕꯗꯣ ꯑꯗꯨꯝ ꯑꯥꯔꯖꯦꯟꯇꯤꯅꯥ ꯉꯥꯛ ꯇ ꯍꯥꯏꯕꯅꯤ
ꯎꯝ ꯑꯥꯔꯖꯦꯟꯇꯤꯅꯥꯅ ꯍꯦꯟꯅ ꯌꯥꯝꯃꯦꯅ ꯇꯧꯔꯤꯁꯦ
ꯎꯝ
ꯑꯗꯨꯗꯤ ꯍꯟꯗꯛꯁꯨ ꯑꯥꯔꯖꯦꯟꯇꯤꯅꯥꯅ ꯀꯥꯔꯅꯦ ꯑꯗꯨꯗꯤ
ꯥꯅꯤꯡ ꯈꯪꯗꯦꯗ ꯆꯥꯅꯤꯡꯉꯥꯏ ꯃꯥꯜꯂꯦ ꯑꯩꯈꯣꯏꯅ ꯁꯞꯄꯣꯔꯠ ꯇꯧꯕꯗ ꯑꯗꯨꯃꯥꯏꯅ ꯍꯥꯏ ꯍꯥꯏꯕ ꯇꯥꯕꯅꯦ ꯀꯩꯅꯣ
ꯍꯌꯦꯡ ꯍꯌꯦꯡ ꯅꯣꯡꯉꯥꯜꯂꯝꯗꯥꯏ ꯂꯩꯕꯅꯤꯅꯦ ꯑꯥꯔꯖꯦꯟꯇꯤꯅꯥ
ꯑ ꯄꯨꯡ ꯑꯍꯨꯝ ꯃꯈꯥꯏꯗꯀꯣ ꯑꯁ ꯈꯪꯗꯦ ꯑꯩ ꯑꯩꯗꯣ ꯑꯁ ꯊꯕꯛ ꯆꯠꯅꯤꯡꯉꯥꯏ ꯀꯩꯅꯣꯣ ꯀꯣꯆꯤꯡ ꯂꯧꯕꯗꯣ ꯑꯗꯨꯂꯞ ꯆꯠꯅꯤꯡꯉꯥꯏꯁꯨ ꯂꯩꯕ ꯑꯌꯨꯛꯇ
ꯎꯝ ꯑꯗꯨꯗꯤ ꯌꯦꯡꯉꯨꯅꯨꯗ
ꯇꯦ
ꯑꯗꯨꯗꯤ ꯌꯦꯡꯉꯨꯅꯨ
ꯀꯩꯒꯤ ꯌꯦꯡꯅꯣ ꯍꯥꯏꯅꯣ
ꯅꯪ ꯑꯦ ꯊꯕꯛ ꯆꯠꯅꯤꯡꯉꯥꯏ ꯂꯩ ꯍꯥꯏꯗꯨꯗꯤ
ꯑꯁ ꯑꯗꯨꯝ ꯌꯦꯡꯅꯤꯡꯉꯗꯤ ꯆꯠꯇ꯭ꯔꯁꯨ ꯌꯥꯏꯌꯦꯗꯣ ꯈꯪꯗꯦ
ꯁ ꯑꯁ ꯐꯨꯠꯕꯣꯜꯗ ꯑꯗꯨꯝ ꯊꯋꯥꯏ ꯌꯥꯎꯕ ꯃꯥꯜꯂꯤ
ꯑꯁ ꯊꯋꯥꯏ ꯌꯥꯝꯗꯤ ꯌꯥꯎꯗꯦꯗ ꯑꯩꯅ ꯑꯩꯅ ꯄꯥꯝꯕ ꯁꯞꯄꯣꯔꯠ ꯇꯧꯒꯦ ꯇꯧꯒꯦ ꯇꯧꯕ
ꯀꯩꯅꯣ ꯇꯧꯕꯈ꯭ꯔꯗꯤ ꯃꯅꯤꯄꯨꯔꯒꯤ ꯕꯣꯜꯗꯤ ꯌꯦꯡꯗ꯭ꯔꯣ
ꯃꯅꯤꯄꯨꯔꯒꯤ ꯕꯣꯔꯣꯗꯤ ꯎꯝ ꯌꯦꯡꯗꯦ
ꯀꯩꯀꯩꯗ ꯌꯦꯡꯉꯦ ꯀꯩꯀꯩ ꯂꯩꯀꯥꯟꯗ ꯌꯦꯡꯉꯦ
ꯌꯦꯡꯗꯦ ꯑꯩ ꯀꯩꯅꯣ ꯋꯥꯔꯛ ꯀꯞꯀꯨꯝꯕꯀꯣ ꯑꯗꯨꯒꯨꯝꯕ ꯑꯗꯨꯒ ꯑꯩꯈꯣꯏ ꯈꯨꯟꯗ ꯑꯗꯨꯝ ꯇꯣꯔꯅꯥꯃꯦꯟꯒꯨꯝꯕ ꯂꯩꯔꯗꯤꯀꯣ
ꯅꯣꯏ ꯈꯨꯟꯒꯤꯒ ꯀꯩꯅꯣ ꯖꯥꯗꯣꯟ ꯖꯥꯗꯣꯟꯟꯒꯗꯣ ꯁꯥꯟꯅꯗ꯭ꯔꯣ
ꯖꯗꯣ ꯅꯪꯅꯍꯥꯟꯅ ꯁꯥꯟꯅꯕꯗꯣ ꯑꯗꯨ ꯌꯦꯡꯕ ꯆꯠꯂꯦ
ꯅꯣꯏ ꯈꯨꯟꯒꯤ
ꯇꯣꯔꯅꯥꯃꯦꯟꯖꯗꯣ ꯅꯪꯒꯤ ꯅꯪꯁꯨꯕ ꯅꯪꯁꯨ ꯌꯦꯡꯕ꯭ꯔꯣ
ꯌꯦꯡꯗꯦꯗ ꯑꯩꯈꯣꯏ ꯏꯃꯥꯟꯅꯕꯒ ꯌꯥꯎꯕꯅꯨ
ꯑꯣ
ꯑꯩꯈꯣꯏ ꯏꯃꯥꯟꯅꯕ ꯍꯣꯏꯅꯅꯤ ꯋꯤꯟꯅꯔ ꯑꯣꯏꯗꯣꯏ ꯑꯗꯨꯗꯣ ꯍꯟꯇꯛꯀꯤꯗꯣ
ꯋꯤꯟꯅꯔ
ꯑꯥ ꯊꯀꯤꯗꯨ
ꯑꯣ ꯑꯣ
ꯏꯃꯥꯟꯅꯕ ꯑꯅꯤ ꯏꯃꯥꯟꯅꯕ ꯑꯅꯤ ꯑꯍꯨꯝꯃꯨꯛ ꯌꯥꯎꯏꯤ ꯑꯗꯨꯗ
ꯎꯝ ꯎꯝ ꯎꯝ
ꯑꯩꯣꯏ ꯁꯥꯟꯅꯃꯤꯅꯔꯝꯕ
ꯎꯝ
ꯐꯩꯌꯦ ꯐꯩꯌꯦ
ꯀꯔꯤ ꯋꯥꯔꯤ ꯁꯥꯟꯅꯅꯤ ꯑꯗꯨꯒꯤ ꯃꯈꯥꯁꯤꯗꯤ ꯇꯧꯔꯨꯁꯤꯗꯤ ꯈꯪꯗ꯭ꯔꯦꯅꯦ
ꯋꯥꯔꯤ ꯁꯥꯔꯛꯑꯣ ꯈꯨꯝꯕꯤꯒꯦꯅ
ꯁꯥꯒꯤ ꯁꯥꯒ ꯁꯥꯗꯣꯛꯑ ꯂꯣꯏꯔꯦ ꯀꯩꯅꯣ
ꯎꯝ ꯅꯪ ꯆꯤꯟꯅꯤ ꯅꯀꯦꯌꯥꯂ ꯑꯩꯦ
ꯑꯅꯤꯅꯦ ꯏꯅꯥꯎꯄꯥꯝꯃꯒ ꯑꯩꯒ
ꯑꯣ ꯑꯗꯨꯗꯤ ꯅꯨꯄꯤ ꯅꯨꯄꯤ ꯅꯨꯄꯤ ꯌꯥꯎꯗꯦ
ꯌꯥꯎꯗꯦ ꯅꯨꯄꯤ ꯌꯥꯎꯗꯦ
ꯑꯩꯈꯣꯏꯅ ꯇꯔꯨꯛ
ꯀꯅꯥ ꯀꯅꯥ
ꯅꯨꯄꯤ ꯃꯉꯥ ꯅꯨꯄꯥ ꯑꯃ
ꯅꯪꯅ ꯀꯌꯥ ꯁꯨꯕ
ꯑꯩꯅꯀꯣ ꯅꯨꯄꯤꯗ ꯈ꯭ꯋꯥ ꯇꯣꯝꯃꯤ ꯃꯉꯥ ꯁꯨꯕ ꯑꯩꯒꯤ ꯃꯈꯥꯗꯅ ꯑꯩꯒꯤ ꯏꯅꯥꯎ ꯅꯨꯨꯄꯥ ꯑꯃ ꯀꯣ
ꯅꯣꯏ ꯅꯅꯥꯎ ꯅꯨꯄꯥꯗꯨ ꯑꯁꯤ ꯌꯥꯝ ꯂꯨ ꯇꯧꯕ꯭ꯔꯣ ꯅꯣꯏ ꯅꯣꯏ ꯃꯉꯥꯅꯦ ꯑꯗꯨꯗꯤ ꯅꯠꯇ꯭ꯔꯒ ꯊꯤꯟ ꯇꯧꯕ꯭ꯔꯥ
ꯑꯗꯨꯝ ꯂꯝꯐꯦꯜꯂꯗꯤ ꯑꯗꯨꯝ ꯇꯧꯋꯦꯗ ꯐꯨꯁꯨ ꯐꯨꯑꯦ ꯑꯗꯨ ꯍꯣꯏ ꯏꯅꯥꯎ ꯅꯨꯄꯥ ꯑꯃꯈꯛꯇꯅꯦ ꯑꯣꯏꯕꯒꯤ ꯅꯨꯡ ꯑꯩꯈꯣꯏ ꯏꯆꯦ ꯃꯣꯏꯁꯨ ꯂꯣꯏꯅꯃꯛ ꯅꯨꯡꯁꯤꯌꯦꯕ ꯃꯥꯕꯨ ꯑꯗꯨꯝ ꯂꯨꯅ ꯂꯨꯅ ꯇꯧꯕ ꯃꯐꯝ ꯂꯩꯗꯅ ꯇꯧꯋꯦ ꯂꯝꯍꯦꯜꯔꯗꯤ ꯑꯗꯨꯝ ꯐꯨꯑꯦ ꯑꯗꯨ ꯈꯛꯇ ꯇꯧꯔ ꯂꯩꯔꯕꯅꯦ
ꯐꯨ ꯇꯥꯟꯒꯅꯣꯁꯥꯅ
ꯍꯣꯏ ꯃꯤ ꯈꯔꯗꯤ ꯀꯩꯅꯣ ꯍꯥꯏ ꯀꯩ ꯍꯥꯏꯁꯔ ꯑꯗꯨꯝ ꯑꯗꯨꯝ ꯅꯨꯡꯁꯤꯃꯟꯕꯒꯤ ꯂꯝꯍ ꯍꯥꯏꯔ ꯐꯨꯗꯕ ꯂꯩꯗꯅ ꯍ ꯑꯗꯨꯒꯨꯝꯕꯗꯣ ꯄꯥꯝꯗꯦꯕ ꯑꯩꯁꯨꯒꯣ
ꯐꯨꯒꯗꯕꯅꯤ ꯈꯔ ꯂꯍꯜꯂꯗꯤ
ꯎꯝ ꯍꯡ ꯇꯥꯎꯔꯦ
ꯃꯥꯅꯤ ꯃꯥꯅꯤ ꯃꯥꯅꯤ ꯅꯣꯏꯗ ꯑꯗꯨꯝ ꯐꯛꯦ ꯅꯣꯏꯗ ꯑꯗꯨꯝ ꯐꯨꯔꯛꯀꯦ ꯍꯥꯏꯗꯣꯏꯅꯤ ꯃꯥꯅ
ꯎꯝ ꯑꯩꯈꯣꯏꯅ ꯐꯨꯕ꯭ꯔꯣ ꯈꯜꯂꯒ ꯃꯥꯅ ꯑꯃꯨꯛ ꯄꯨꯔꯔꯗꯤ ꯁꯤꯔꯅꯤꯈꯣꯏ ꯎꯝ ꯆꯟꯗꯤ ꯍꯟꯗꯛꯇꯤ ꯀꯩ ꯀꯥꯏ ꯍꯣꯠꯅꯔꯤꯒꯦ
ꯑꯩ ꯀꯩꯝ ꯇꯧꯒꯦꯗ ꯕꯣꯜ ꯁꯥꯟꯅꯔꯤ ꯑꯩꯁꯨ
ꯑꯣ ꯑꯣ
ꯕꯣꯜ ꯑꯣꯏꯅꯥ ꯁꯅꯥꯔꯤ ꯉꯖꯤ ꯅꯍꯥꯟꯗ ꯑꯩꯈꯣꯏ ꯂꯤꯛ ꯂꯣꯏꯈꯤꯗ ꯉꯥꯏꯔꯤꯗ ꯁꯥꯟꯅꯕ ꯉꯔꯥꯡꯛ ꯅꯍꯥꯟꯕꯩ ꯃꯥꯜꯂꯦ ꯐꯥꯏꯅꯦꯜ ꯁꯥꯟꯅꯕꯗ
ꯎꯝ ꯍꯟꯗꯛꯁꯨ ꯀꯩꯅꯣ ꯗꯨꯔꯥꯟ ꯀꯞ ꯂꯩꯒꯦꯔꯣꯀꯣ
ꯂꯩ ꯂꯩ ꯗꯨꯔꯥꯡꯀꯛ
ꯂꯩꯒꯅꯤ
ꯎꯝ ꯂꯩꯒꯅꯨ
ꯀꯩ ꯀꯩ ꯊꯥꯗꯅꯣ
ꯍꯧꯖꯤꯛ ꯀꯃꯤꯡ ꯖꯨꯂꯥꯏꯁꯤꯗꯅꯦ ꯑꯗꯨꯝ
ꯑꯣ ꯗꯦꯠ ꯀꯌꯥꯗ ꯍꯧꯒꯦꯔꯣꯀꯣ
ꯗꯦꯠꯇꯨ ꯀꯥꯎ ꯍꯧꯔꯛꯦ ꯍꯧꯖꯤꯛ ꯍꯧꯔꯛꯑꯅꯤ
ꯑꯁ ꯑꯩꯁꯨ ꯌꯦꯡꯕ ꯆꯠꯅꯤꯡꯉꯤ ꯑꯃꯐꯥꯎ ꯑꯃꯐꯥꯎ ꯆꯠꯇ꯭ꯔꯤ ꯈꯪꯗꯦ ꯇꯠ ꯀꯦꯔ ꯆꯠꯂꯁꯨ ꯑꯗꯨꯝ ꯆꯠꯄ ꯌꯥꯔꯗꯤ ꯑꯗꯨꯝ ꯆꯠꯀꯅꯤꯗ
ꯀꯩꯅꯣ ꯍꯥꯏ ꯕꯣꯜ ꯌꯦꯡꯕ ꯆꯠꯄꯕꯨ ꯅꯣꯏ ꯅꯣꯏ ꯏꯃꯨꯡꯒꯤ ꯃꯤꯅ ꯊꯤꯡꯕ ꯍꯥꯏꯁꯦ
ꯍꯥꯏꯕꯗꯤ ꯗꯨꯔꯥꯟ ꯀꯞꯇꯤ ꯀꯩ ꯍꯥꯏꯁꯤꯔ ꯑꯗꯨꯝ ꯏꯚꯤꯅꯤꯡ ꯐꯖꯅ ꯑꯗꯨꯝ ꯁꯥꯟꯅꯩꯗꯅ
ꯎꯝ ꯏꯚꯤꯅꯤꯡꯗꯕꯨꯗꯤ ꯁꯥꯟꯅꯅꯤꯗꯨꯕꯨꯗꯤ
ꯑꯗꯨꯒꯤ ꯍꯣꯏ ꯌꯦꯡꯕ ꯌꯥꯕꯔ ꯌꯦꯡꯕ ꯌꯥꯔꯗꯤ ꯑꯗꯨꯝ ꯌꯦꯡꯕ ꯆꯠꯀꯅꯤ
ꯐꯦꯚꯕ꯭ꯂꯤꯉꯩꯒ ꯆꯠꯄꯗꯤ ꯀꯩꯁꯨ ꯀꯥꯏꯗꯦ ꯀꯩꯅꯣ
ꯀꯩꯍꯥꯏꯕ
ꯅꯣꯏ ꯐꯦꯃꯤꯂꯤ ꯀꯩꯀꯩ ꯄꯨꯂꯞ ꯆꯠꯄꯗꯤ ꯌꯥꯏ ꯀꯩꯅꯣ ꯑꯗꯨꯝ
ꯑꯩ ꯑꯩꯗꯣ ꯑꯩꯈꯣꯏ ꯈꯨꯟꯗ ꯂꯩꯗꯦꯕ ꯑꯁꯤꯗ ꯀꯣ ꯎꯝ ꯏꯃꯥꯟꯅꯕꯤ ꯑꯩꯈꯣꯏꯅꯤ ꯕꯔꯥꯗ ꯂꯩꯕꯅꯦꯕ ꯑꯗꯨꯝ ꯀꯣꯆꯤꯡ ꯂꯧꯔꯒꯀꯣ ꯑꯗꯨꯝ ꯂꯩꯕꯅꯦ
ꯑꯣ
ꯆꯠ ꯆꯠꯄꯨ ꯆꯠꯂꯗꯤ ꯏꯃꯥꯟꯅꯕꯤ ꯃꯣꯏꯒ ꯑꯗꯨꯝ ꯆꯠꯀꯅꯤꯗ
ꯆꯠꯂꯨ ꯀꯩꯅꯣ ꯑꯗꯨꯗꯤ ꯅꯨꯡꯉꯥꯏꯅꯤ ꯕꯣꯜ ꯍꯟꯖꯤꯟ ꯍꯟꯖꯤꯟꯅ ꯂꯥꯛꯄꯁꯨ ꯅꯠꯇꯦ ꯑꯃꯨꯛꯇꯪ ꯂꯥꯛꯄꯅꯤ ꯆꯠꯀꯗꯕꯅꯤ ꯀꯩꯅꯣ ꯅꯨꯡꯉꯥꯏꯅ ꯂꯥꯎꯒꯗꯕꯅꯤ ꯀꯣꯏꯂꯥꯎ ꯂꯥꯎꯒꯗꯕꯅꯤ ꯀꯩꯅꯣꯗꯣ
ꯍꯣꯏ ꯅꯪꯁꯨ ꯆꯠꯀꯦꯔꯣꯀꯣ
ꯆꯠꯀꯅꯤ ꯆꯠꯀꯅꯤ
ꯑꯣ ꯑꯣ ꯐꯩꯌꯦ ꯐꯩꯌꯦ
ꯎꯝ
ꯅꯪꯗꯤ ꯑꯗꯨꯝ ꯊꯕꯛ ꯁꯨꯕ꯭ꯔꯣ ꯑꯦ ꯄꯣꯁꯅꯥ ꯂꯩ ꯍꯥꯏ
ꯑꯥ ꯍꯣ ꯍꯣꯏ ꯀꯁ ꯀꯩꯩꯅꯣ ꯍꯥꯏꯖꯦ ꯕ꯭ꯔꯦꯛ ꯕ꯭ꯔꯦꯟ ꯌꯥꯝ ꯐꯠꯇ꯭ꯔꯕꯣ ꯍꯥꯏꯖꯦ
ꯍꯥꯥ
ꯕ꯭ꯔꯦꯟ ꯕ꯭ꯔꯦꯟ ꯌꯥꯝ ꯐꯠꯇ꯭ꯔꯕꯣ ꯍꯥꯏꯖꯦ ꯀꯥꯎꯕꯨ ꯀꯥꯎꯋꯦ ꯍꯥꯏꯁꯤꯕꯣ
ꯑꯗꯨꯝ ꯀꯩ ꯍꯥꯏꯁꯔꯦ ꯋꯥ ꯉꯥꯡꯕ ꯂꯩ ꯇꯠ ꯃꯟꯕꯒꯤ ꯑꯗꯨꯝ ꯑꯃꯨꯛ ꯑꯗꯨꯝ ꯉꯥꯡꯕ ꯂꯩꯔ ꯑꯗꯨꯝ ꯉꯥꯡꯉꯒ ꯂꯩꯔꯦ ꯑꯩꯁꯦ
ꯍꯣꯏ ꯅꯣꯏ ꯁꯥꯏꯒꯗꯤ ꯋꯥꯔꯤ ꯁꯥꯟꯗ꯭ꯔꯣ
ꯁꯥꯟꯅꯗꯦ
ꯀꯩꯒꯤꯅꯣ ꯍꯥꯏꯖꯦ
ꯀꯩ ꯁꯥꯏꯅꯣꯗ ꯂꯩꯇꯦ ꯈꯣꯏ
ꯎꯝ ꯂꯩꯁꯥꯕꯤ ꯐꯥꯔꯒ ꯀꯩꯒꯤꯅꯣ ꯍꯥꯏꯖꯤꯕꯨ
ꯂꯩꯁꯥꯕꯤ ꯐꯔꯁꯨ
ꯀꯩ ꯃꯔꯝꯒꯤꯅꯣ
ꯄꯥꯝꯗꯕ
ꯑꯦ ꯀꯩꯅꯣ ꯍꯥꯏꯁꯤꯕꯣ ꯑꯗꯨꯝ ꯅꯊꯟꯗꯅ ꯍꯤꯡ ꯌꯥꯗ꯭ꯔꯣ ꯍꯥꯏꯁꯦ
ꯌꯥꯏꯌꯦ ꯃꯇꯝ ꯂꯛꯀꯅꯤꯗꯥ ꯑꯩꯈꯣꯏꯒꯤꯁꯨ
ꯏꯁ
ꯅꯪ ꯅꯪꯗꯤ ꯁꯥꯗ꯭ꯔꯣ
ꯁꯥꯗꯦꯗ ꯃꯇꯝ ꯅꯠꯇꯦ ꯃꯇꯝ ꯂꯥꯛꯄ ꯉꯥꯏꯉꯩꯗ ꯆꯍꯤ ꯑꯥ ꯍꯦꯟꯇꯣꯛꯆꯈꯤꯅꯤꯀꯣ ꯍꯅꯨꯍꯅ ꯍꯥꯟꯈꯤꯅꯤ ꯍꯅꯨꯕꯤ ꯑꯣꯏꯒꯤꯅꯤ ꯍꯥꯟꯅ ꯇꯟꯖꯜꯂꯛ
ꯑꯥ ꯅꯪ ꯅꯪ ꯅꯪꯗꯤ ꯆꯍꯤ ꯀꯌꯥ ꯁꯨꯔꯒꯦ
ꯀꯌꯥ ꯃꯥꯜꯂꯤ ꯑꯍꯟ ꯃꯥꯟꯕ꯭ꯔꯥ
ꯅꯪꯒꯤ ꯈꯨꯟꯖꯦꯜꯗꯤ ꯑꯉꯥꯡ ꯃꯥꯜꯂꯦꯗ
ꯑꯗꯣ ꯅꯪ ꯅꯣꯛ ꯅꯪ ꯅꯣꯛꯔꯛ ꯅꯣꯛꯂꯛꯔꯗꯤꯀꯣ ꯆꯍꯤ ꯌꯥꯝꯒꯗꯕ ꯃꯤ ꯃꯥꯜꯂꯦ ꯅꯪꯒꯤ ꯈꯨꯅꯣꯛꯇꯣ
ꯅꯠꯇꯦꯗ ꯅꯠꯇꯦ ꯇ꯭ꯋꯦꯟꯇꯤ ꯒꯅꯦ ꯇ꯭ꯋꯦꯟꯇꯤ ꯐꯣꯔ ꯁꯨꯗꯣꯔꯦ ꯇ꯭ꯋꯦꯟꯇꯤ ꯐꯣꯔ ꯎꯝ
ꯑꯣ ꯑꯣ ꯑꯩꯉꯣꯟ ꯑꯩꯉꯣꯟꯗꯒꯤ ꯌꯥꯝ ꯌꯥꯝ ꯍꯜꯂꯤꯗꯅ
ꯀꯩ ꯅꯪꯒꯤ ꯅꯪ ꯅꯈꯣꯟ ꯑꯍꯟ ꯌꯥꯝ ꯃꯥꯜꯂꯤꯗꯨ ꯀꯌꯥ ꯁꯨꯗꯣꯏꯟꯅꯣ ꯅꯪ
ꯑꯦ ꯑꯩ ꯑꯉꯥꯡ ꯌꯥꯝ ꯑꯣꯏꯔꯤꯌꯦ
ꯈꯣꯟꯅ ꯈꯣꯟꯗꯤ ꯐꯖꯅ ꯑꯍꯟ ꯃꯥꯜꯂꯦ ꯑꯍꯟꯅ ꯃꯥꯜꯂꯦ ꯈꯣꯟꯖꯦꯜꯗꯤ
ꯑꯁ ꯑꯁ ꯂꯣꯏꯔꯦꯍꯦ ꯃꯤ ꯃꯤ ꯂꯣꯏꯅꯃꯛ ꯑꯗꯨꯝ ꯍꯥꯏꯅꯔ ꯂꯩꯌꯦ ꯑꯩꯉꯣꯟꯗ
ꯅꯪ ꯈꯣꯟꯖꯦꯜꯗꯨꯅꯅꯤꯅꯦ ꯆꯍꯤ ꯀꯌꯥ ꯁꯨꯔꯨꯒꯦ
ꯆꯍꯤ